ꯍꯜꯂꯣ ꯑ ꯇꯥꯕ꯭ꯔꯣ
ꯑ ꯇꯥꯏ
ꯑꯁꯦꯡꯕ ꯇꯥꯕ ꯃꯥꯜꯂꯦ ꯍꯧꯖꯤꯛꯇꯤ
ꯑꯣꯀꯦ ꯇꯥꯈ꯭ꯔꯕꯣ
ꯍꯣꯏ ꯇꯥꯏꯌꯦ
ꯑꯣ ꯏꯂꯦꯛꯁꯟ ꯀꯧꯟꯁꯟꯅꯔꯣ
ꯑ ꯍꯥꯥ ꯍꯥ ꯍꯥ
ꯑꯣꯈꯦ ꯑꯦ ꯎꯝꯝꯝ ꯍꯝ ꯀꯩ ꯇꯧꯔꯤꯒꯦ
ꯏꯗ ꯑ ꯁꯨꯝ ꯁ꯭ꯀꯨꯜ ꯆꯠꯄ ꯂꯣꯏꯔꯒ ꯍꯜꯂꯛꯑꯒ ꯑꯗꯨꯝ ꯂꯩꯌꯦꯗ ꯅꯪꯗꯤ
ꯑꯩꯕꯨꯗꯤ ꯉꯁꯥꯏꯗꯒꯤ ꯐꯝꯃꯤꯅꯦ
ꯎꯝ ꯋꯥꯔꯕꯅꯤ ꯉꯥꯏꯍꯥꯛꯇ ꯂꯦꯞꯈꯠꯂꯨꯗꯨꯅ
ꯑꯍꯥ ꯍꯥ ꯋꯥꯈ꯭ꯔꯦ ꯑꯁ ꯊꯤꯟ ꯌꯥꯗ꯭ꯔꯦ
ꯑꯗꯨꯅꯦ ꯄꯃꯜꯂꯗꯤ ꯋꯥꯕꯅꯦ ꯃꯔꯛ ꯃꯔꯛꯇ ꯂꯦꯞꯄꯣ
ꯎꯝ
ꯎꯝꯝ ꯎꯝ ꯎꯝ ꯎꯝ ꯎꯝ ꯎꯝ ꯎꯝ
ꯅꯪ ꯀꯣꯂꯦꯖ ꯇꯝꯃꯤꯔꯣ
ꯅꯠꯇꯦꯗ
ꯑꯣꯔ ꯀꯩ ꯇꯧ
ꯎꯝꯖ ꯑꯣꯖꯥ ꯇꯧꯔꯒ ꯂꯩꯕ
ꯑꯣꯖꯥ ꯇꯧꯔ ꯂꯩꯕ
ꯍꯣꯏ
ꯅꯣꯏ ꯈꯨꯟꯒꯤꯔꯣ
ꯁ꯭ꯋꯥꯏ ꯁ꯭ꯋꯥꯏꯗ
ꯁꯣꯏꯗꯀꯣ
ꯎꯝ ꯈꯨꯟꯗ ꯅꯠꯇꯦ
ꯑꯣ
ꯁꯣꯏꯗ ꯂꯩꯦ
ꯑꯣ ꯑꯥ ꯑꯣꯀꯦ ꯑꯣꯀꯦ ꯑꯩ ꯃꯐꯝꯗꯨꯦ ꯑꯥ ꯏꯝꯐꯥꯜ ꯑꯦ ꯇꯣꯂꯣꯞꯁꯦ ꯄ꯭ꯔꯥꯏꯃꯥꯔꯤꯒꯤꯔꯣ
ꯅꯠꯇꯦꯗ ꯑ ꯁꯤ ꯎꯝ ꯃꯥꯅꯦ ꯃꯥꯅꯦ
ꯑꯣ ꯄ꯭ꯔꯥꯏꯚꯦꯠꯇꯤ ꯀꯌꯥ ꯀꯌꯥꯒꯨꯝꯕꯗ ꯂꯥꯛꯀꯦ ꯋꯥ
ꯪꯅꯦ ꯑꯆꯥꯄꯣꯠ ꯆꯥꯅꯕ ꯍꯧꯀꯣ ꯅꯥꯗꯕꯅꯦꯀꯣ
ꯑꯣ ꯇꯔꯥ ꯃꯈꯥꯔꯣ ꯇꯔꯥ ꯑꯕꯞꯔꯣ
ꯇꯔꯥ ꯃꯈꯥꯗ ꯑꯗꯨꯝ ꯂꯥꯛꯄꯅꯦ
ꯄ꯭ꯔꯥꯏꯃꯔꯤ ꯑꯣꯖꯥꯕꯨ ꯇꯣ ꯑꯣꯀꯦ ꯑꯣ ꯀꯝꯕ ꯁ꯭ꯀꯨꯜꯒꯤꯅꯣ ꯑꯗꯨꯏꯕꯨꯗꯤ ꯄꯤꯛꯏꯅꯤ
ꯎꯝ ꯀꯩꯅꯣ ꯇꯧꯕꯅꯦ ꯄ꯭ꯔꯥꯏꯚꯦꯠ ꯁ꯭ꯀꯨꯜ ꯑꯣꯏꯕꯅꯦ ꯑꯗꯨꯒꯤꯅꯦ
ꯑꯣ ꯒꯚꯔꯃꯦꯟ ꯒꯚꯔꯃꯦꯟꯒꯤ ꯑꯣꯏꯗꯤ ꯀꯌꯥ ꯀꯌꯥ ꯀꯌꯥꯃꯨꯛ ꯆꯥꯎꯅ ꯂꯥꯛꯇꯣꯏꯕ
ꯑꯗꯨ ꯑꯣꯏꯔꯗꯤ ꯅꯪꯁꯨ
ꯄꯥꯏꯃꯤ ꯉꯥꯛꯇꯗꯁꯨ ꯀꯌꯥ ꯀꯌꯥꯒꯨꯝꯕꯗ ꯂꯥꯛꯀꯗꯕ ꯃꯥꯟꯒꯦ
ꯑꯗꯨꯕꯨꯗꯤ ꯈꯪꯗꯦ ꯑꯩꯁꯨ ꯑꯗꯣ ꯌꯥꯝꯗꯤ ꯌꯥꯝ ꯈ꯭ꯔꯅꯤ ꯃꯣꯏꯗꯤ
ꯂꯤꯁꯤꯡ ꯀꯨꯟꯊ꯭ꯔꯥ ꯍꯦꯟꯈꯤꯕꯔ ꯑꯣꯔ ꯂꯤꯁꯤꯡ ꯀꯨꯟ ꯃꯊꯛ
ꯑꯗꯣ ꯀꯨꯟ ꯃꯊꯛꯇꯤ ꯑꯣꯏꯔꯕꯝꯅꯤꯗ ꯀꯨꯟ ꯃꯈꯥꯗꯗꯤ ꯃꯤ ꯇꯧꯅꯔꯝꯃꯣꯏꯗ ꯑꯩꯁꯨ ꯈꯪꯗꯦ
ꯒꯕꯔꯃꯦꯟꯒꯤ ꯁ꯭ꯀꯨꯜ ꯍꯥꯏꯕꯁꯦ ꯀꯗꯥꯏ ꯑꯣꯏꯔꯣꯝꯒꯤꯔꯣꯀꯣ
ꯌꯥꯝ ꯂꯩꯕꯅꯦ ꯑꯥ ꯆꯤꯡ ꯆꯤꯡꯉꯣꯝꯗꯁꯨꯀꯣ ꯃꯌꯥꯝ ꯂꯩꯕꯅꯦ
ꯃꯤꯡ ꯑꯃ
ꯈꯪꯗꯦ ꯑꯩ
ꯑꯦ ꯑꯣꯖꯥ ꯑꯣꯏꯔꯒ ꯒꯔꯃꯦꯟ ꯁ꯭ꯀꯨꯜ ꯆꯪꯕ ꯄꯥꯝꯗꯦ ꯃꯤꯡꯁꯨ ꯈꯪꯗꯕ ꯑꯣ ꯃꯥꯏ ꯒꯣꯠ
ꯑꯩꯗꯤꯀꯣ ꯀꯩꯅꯣ ꯇꯧꯕꯅꯦꯕ ꯀꯨꯝꯁꯤꯅ ꯑꯍꯥꯟꯕꯁꯨ ꯇꯧꯕꯅꯦꯕ ꯍꯥꯏꯗꯤ ꯑꯁꯤꯗ ꯑꯗꯨꯝ ꯑꯣꯖꯥ ꯇꯧꯔꯒ ꯂꯩꯅꯤꯡꯉꯥꯏ ꯍꯥꯏꯅꯗꯤ ꯇꯧꯕ ꯅꯠꯇꯦꯕ
ꯑꯥ
ꯁꯨꯝ ꯑꯩꯈꯣꯏ ꯑꯩꯈꯣꯏ ꯂꯩꯕ ꯃꯅꯥꯛꯇ ꯑꯣꯏꯕꯒꯤꯀꯣ ꯑꯗꯨꯝ ꯃꯤ ꯌꯥꯎꯕꯅꯦꯕ ꯑꯍꯣꯏ ꯌꯥꯝ ꯏꯅꯛ ꯅꯛꯈ꯭ꯔꯕꯅꯦꯕ ꯑꯗ ꯑꯗꯨꯝ ꯌꯥꯎꯕ ꯑꯩ ꯀꯣꯆꯤꯡ ꯇꯧꯔꯝꯕꯅꯦꯕ ꯑꯗꯣ ꯀꯣꯆꯤꯡꯗꯣ ꯀꯩꯅꯣꯒꯨꯝꯕ ꯑꯩꯅ ꯀ꯭ꯂꯥꯁ ꯆꯠꯄꯗꯣ ꯑꯗꯨ ꯂꯣꯏꯈ꯭ꯔꯕꯅꯤꯅ ꯎꯝ ꯎꯝ ꯌꯨꯝꯗ ꯑꯗꯨꯝ ꯂꯩꯔꯛ ꯄꯥꯔꯒ ꯂꯩꯈ꯭ꯔꯒꯦ ꯍꯥꯏꯅ ꯂꯩꯕ ꯃꯇꯝꯗ ꯑꯩꯈꯣꯏ ꯌꯨꯝ ꯃꯅꯥꯛꯇ ꯑꯗꯨꯝ ꯇꯧꯕ ꯌꯥꯏ ꯈꯣꯠꯂꯦ ꯍꯥꯏꯕꯒꯤ ꯑꯩꯁꯨ ꯑꯃ ꯆꯠꯂꯒ ꯍꯪꯉꯨꯌꯦꯕ ꯑꯗꯨ ꯑꯣꯏꯔꯗꯤ ꯎꯝ ꯀꯩꯅꯣꯒꯤ ꯂꯥꯛꯈꯣꯏ ꯑꯗꯨꯝ ꯋꯥꯔꯤ ꯁꯥꯟꯅꯅꯤꯡꯉꯥꯏ
ꯊꯥ ꯊꯥ ꯊꯥ ꯀꯌꯥ ꯁꯨꯔꯦ
ꯂꯥꯛꯈ꯭ꯔꯣ ꯍꯥꯏꯅꯀꯣ ꯍꯥꯏꯕ ꯑꯗꯨꯗꯒꯤ
ꯑꯣ
ꯀꯩ ꯍꯥꯏꯕꯅꯣ
ꯑ ꯇꯥꯏ ꯇꯥꯏ ꯇꯥꯏ ꯅꯪ ꯍꯥꯏꯕꯗꯨ
ꯅꯍꯪ ꯍꯧꯖꯤꯛ ꯍꯥꯏꯔꯤꯗꯨ ꯀꯩ ꯍꯥꯏꯔꯤꯕ꯭ꯔꯥ
ꯑꯣ ꯊꯥ ꯊꯥ ꯀꯌꯥ ꯁꯨꯨꯔꯕ ꯍꯥꯏꯕꯅꯤꯗ
ꯎꯝ ꯊꯥꯁꯦ ꯉꯥꯏꯈꯣꯀꯣ ꯁꯤꯅ ꯑꯣꯏꯔꯗꯤ ꯊꯥ ꯇꯔꯨꯛ ꯑꯣꯏꯔꯅꯤ
ꯑꯉꯥꯡ ꯇꯥꯛꯄꯁꯦ ꯀꯃꯥꯏꯅ ꯇꯧꯒꯦ ꯋꯥꯕ꯭ꯔꯥ ꯋꯥꯗꯦ
ꯎꯝ ꯋꯥꯗꯤ ꯋꯥ ꯑꯗꯨꯝ ꯋꯥꯕꯕꯨꯗꯤ ꯋꯥꯏꯑꯦꯕ ꯑꯗꯨ ꯑꯣꯏꯔꯁꯨ ꯑꯗꯨꯝ ꯅꯨꯡꯉꯥꯏꯌꯦꯗ ꯑꯩꯒꯤꯗꯤ
ꯎ ꯎ ꯎ ꯂꯝ ꯂꯝ ꯂꯝ ꯍꯦꯟꯕꯁꯤꯡꯗꯤ ꯀꯃꯥꯏꯅ ꯇꯧꯒꯦ ꯆꯩꯅ
ꯑꯦꯁ ꯂꯝ ꯍꯦꯟꯕꯁꯤꯡꯒꯤꯔꯥ ꯀꯧꯊꯣꯛꯑꯦꯗꯅ ꯑꯩꯗꯤ ꯑ ꯍꯣꯏ ꯑꯍꯥꯟꯕꯗꯗꯤ ꯑꯗꯨꯝ ꯍꯣꯏ ꯃꯔꯛ ꯃꯔꯛꯇꯨꯗꯤ ꯐꯨꯕ ꯃꯇꯝꯁꯨ ꯌꯥꯎꯋꯦꯕ ꯂ ꯑꯗꯨ ꯑꯣꯏꯔꯁꯨ ꯑꯌꯥꯝꯕ ꯃꯇꯝ ꯑꯩꯗꯤ ꯐꯨꯗꯦ ꯃꯅꯥ ꯄꯥꯏꯍꯟꯕꯒꯨꯝꯕ ꯃꯈꯨꯠꯇꯣ ꯊꯥꯡꯒꯠꯍꯟꯕꯒꯨꯝꯕ ꯀꯣ ꯑꯗꯨꯝ ꯃꯈꯨꯠ ꯊꯥꯡꯒꯠꯄꯁꯨ ꯃꯣꯏ ꯑꯗꯨꯝ ꯋꯥꯏꯌꯦꯕ ꯑꯗꯨꯒꯤ ꯑꯗꯨꯒꯨꯝꯕꯗꯣ ꯇꯧꯋꯦ ꯃꯌꯥꯝ ꯃꯃꯥꯡꯗ ꯀꯧꯊꯣꯛꯂꯒꯀꯣ ꯑꯗꯨꯝ ꯑꯩꯗꯤ ꯏꯁꯩꯒꯨꯝꯕꯁꯨ ꯁꯛꯍꯜꯂꯦ
ꯏꯁꯩꯒꯨꯝꯕꯁꯨ ꯀꯣ ꯏꯁꯩꯒꯨꯝꯕ
ꯏꯁꯩ ꯁꯛꯄ ꯇꯜꯂꯦꯗꯅ ꯑꯗꯨꯒꯤ ꯅꯪ ꯏꯁꯩ ꯁꯛꯅꯤꯡꯗ꯭ꯔꯗꯤ ꯂꯝꯍꯦꯟꯒꯅꯨ ꯍꯥꯏꯔ ꯑꯗꯨꯝ ꯏꯟꯈꯤꯕꯁꯨ ꯂꯩꯌꯦꯕ ꯑꯗꯨꯝ ꯑꯉꯥꯡ ꯑꯉꯥꯡꯗꯒꯤ ꯄꯣꯂꯦꯗ
ꯑꯣꯀꯦ ꯑꯣꯀꯦ
ꯆꯩꯔꯗꯤ ꯀꯤꯕ ꯑꯉꯥꯡ ꯑꯣꯏꯗꯤ ꯑꯗꯨꯝ ꯆꯩꯒꯅꯤ ꯑꯗꯨꯝ ꯇꯧꯈ꯭ꯔꯦꯗ ꯑꯩꯗꯤ
ꯑꯗꯨꯗꯤ ꯂꯣꯏ ꯈꯪꯐꯝ ꯑꯃ ꯆꯪꯉꯦꯅꯦ ꯃꯣꯏ ꯀꯝꯕ ꯇꯟꯕ꯭ꯔꯥ ꯍꯥꯏꯕꯗꯣ ꯑꯗꯨꯒ ꯑꯗꯨ ꯇꯧꯍꯟ ꯂꯝ ꯍꯦꯜꯂꯗꯤ ꯑꯗꯨ ꯇꯧꯍꯟꯕ
ꯍꯣꯏ ꯑ ꯑꯗꯣ ꯍꯧꯖꯤꯛꯇꯤ ꯑꯩꯁꯨ ꯊꯥ ꯊꯥ ꯑꯅꯤ ꯑꯗꯨꯃꯥꯏꯅ ꯆꯪꯉꯛꯄ ꯃꯇꯝꯗꯗꯤꯀꯣ ꯑꯦ ꯑꯁꯤ ꯑꯉꯥꯡꯁꯦ ꯑꯗꯨꯃꯥꯏꯅ ꯇꯧꯔꯗꯤ ꯌꯥꯔꯅꯤ ꯈꯣꯠꯅꯤ ꯍꯥꯏꯕꯗꯣ ꯑꯗꯨꯝ ꯈꯪꯈ꯭ꯔꯦ ꯑꯗꯨꯗꯒꯤꯗꯤ ꯑꯗꯨꯝ ꯂꯥꯏꯈ꯭ꯔꯦꯗ
ꯑꯣ ꯅꯪꯗꯤ ꯀꯣꯟꯅꯗꯤ ꯄ꯭ꯔꯣꯐꯦꯁꯔꯒꯨꯝꯕꯗꯤ ꯑꯣꯏꯅꯤꯡꯕ꯭ꯔꯣ
ꯑ ꯑꯗꯨꯒꯨꯝꯕꯒꯤ ꯑꯗꯨꯒꯨꯝꯕꯒꯤꯗꯤ ꯈꯜꯂꯨꯗꯦꯗ ꯑꯩ
ꯑꯣꯦ ꯀꯩ ꯀꯩ ꯀꯩ ꯀꯩ ꯊꯕꯛꯇꯤ ꯇꯧꯒꯦ ꯍꯥꯏꯅ ꯈꯟꯕ
ꯑꯩꯗꯤ ꯑꯦꯛꯖꯥꯝꯒꯨꯝꯕ ꯊꯥꯁꯤꯔꯥ ꯍꯥꯏꯅꯀꯣ ꯑꯗꯨꯝ ꯂꯥꯏꯔꯤꯛ ꯄꯥꯔꯒꯗꯤ ꯂꯩꯕꯅꯦꯕ ꯑꯗꯣ ꯍꯧꯖꯤꯛ ꯀꯥꯟꯁꯤ ꯍꯣꯏ ꯍꯣꯏ
ꯑ ꯃꯤꯡꯗꯨ ꯁꯤꯖꯦꯜ ꯅꯠꯇꯕ ꯁꯤꯖꯦꯜ ꯃꯈꯥꯗ ꯀꯩꯀꯧꯕ ꯑ ꯁꯤ ꯁꯤ ꯍꯩꯁ ꯑꯦꯁ ꯑꯦꯜꯗ ꯆꯨꯝꯃꯦꯀꯣ
ꯍꯣꯏ ꯍꯣꯏ ꯆꯨꯝꯃꯦ
ꯑ ꯁ ꯑꯣꯀꯦ ꯑꯣꯀꯦ ꯁꯤ ꯁꯤꯒꯤ ꯁꯤꯒꯤ ꯃꯃ ꯁꯤꯗ ꯀꯩ ꯀꯧꯕ꯭ꯔꯥ ꯀꯥꯎꯊꯣꯛꯈ꯭ꯔꯦꯅꯦ
ꯁꯤ ꯖꯤ ꯑꯦꯜ ꯍꯥꯏꯔꯒ ꯁꯤꯁꯤꯗꯨ ꯀꯩꯀꯧꯒꯦ ꯀꯝꯄ꯭ꯂꯤꯠ ꯍꯥꯏꯒꯗꯕ꯭ꯔꯣ꯫
ꯅꯪ ꯍꯣꯔꯦꯟ ꯇꯞꯅ ꯅꯨꯡꯉꯥꯏꯅ ꯅꯣꯏ ꯌꯦꯝꯗ ꯄꯣꯊꯥꯔꯒ ꯌꯦꯡꯈ꯭ꯔꯣ
ꯑꯣꯀꯦ ꯑꯣꯀꯦ ꯑꯣꯀꯦ ꯌꯦꯡꯒꯦ ꯌꯦꯡꯒꯦ
ꯎꯝ
ꯁꯤꯒꯨꯝꯕꯒꯤꯡ ꯃꯇꯥꯡꯗꯋꯥ ꯉꯥꯡꯗꯤ ꯃꯣꯏ ꯀ ꯑꯣ ꯁꯤꯖꯤ ꯁꯤꯖꯤ ꯑ ꯁꯤ ꯑꯣ ꯁꯤꯖꯦꯜꯗꯤ ꯀꯌꯥ ꯀꯌꯥꯔꯛ ꯊꯥꯈꯦꯅꯣ
ꯆꯤꯖꯦꯜꯥꯏ ꯑꯃꯈꯛꯇ ꯑꯣꯏꯔꯤꯌꯦ ꯍꯨꯝ ꯍꯀꯨꯝ ꯍꯥꯏꯅꯤꯀꯣ ꯍꯀꯨꯝꯗꯣ
ꯑꯥ ꯑꯥ ꯍꯥꯀꯨꯝ
ꯎꯝ ꯑꯩ ꯈ ꯀꯩꯅꯣ ꯇꯧꯕꯀꯣ ꯎꯝ ꯑꯪꯀꯥꯗ ꯈꯔ ꯋꯥꯕꯀꯣ ꯑꯗꯨꯒꯤ ꯑꯜꯀꯥꯗ ꯈꯔ ꯋꯥꯔꯦ
ꯑꯣ ꯑꯗꯨ ꯀꯩꯅꯣ ꯀꯣꯆꯤꯡꯒꯨꯝꯕ ꯆꯠꯂꯣꯏꯗꯅꯣ
ꯎꯝ ꯑꯗꯣ ꯑꯩꯅ ꯂꯩꯕ ꯃꯐꯝꯗꯨꯒ ꯑꯗꯨꯝ ꯂꯥꯞꯄꯦꯕ ꯑꯗꯣ ꯑꯩꯗꯤ ꯀꯩꯅꯣ ꯀꯩꯊꯦꯜꯗ ꯑꯃꯨꯛ ꯊꯣꯛꯑꯅꯤ ꯀꯩꯊꯦꯜꯗꯒꯤ ꯑꯃꯨꯛꯀ ꯃꯈꯥ ꯀꯨꯝꯅꯤꯕ ꯑꯩꯅ ꯆꯠ ꯑꯗꯣ ꯑꯗꯣ ꯀꯩꯊꯦꯜ ꯊꯣꯛꯇꯕꯤꯔꯣꯝ ꯑꯗ ꯑꯃꯨꯛꯀ ꯆꯠꯂꯗꯤ ꯈꯣꯡꯅ ꯆꯠꯇꯠꯇꯣꯏꯕ ꯑꯗꯣ ꯈꯣꯡꯅ ꯆꯠꯇꯣꯏꯕꯗꯣ ꯏꯊꯟꯇ ꯑꯣꯏꯕꯅꯨꯀꯣ
ꯑꯥ
ꯑꯗꯨꯝ ꯆꯠꯇ꯭ꯔꯦ ꯑꯗꯣ ꯑꯩꯅꯗꯤ ꯍꯧꯖꯤꯛꯀꯥꯟꯗꯤ ꯀꯩꯅꯣ ꯇꯋꯅ ꯀꯣꯆꯤꯡꯒꯨꯝꯕ ꯇꯧꯕꯁꯨ ꯑꯁꯤꯗ ꯆꯠꯇ꯭ꯔꯁꯨ ꯀꯩꯅꯣ ꯐꯣꯟꯗꯒꯨꯝꯕ ꯃꯌꯥꯝ ꯑꯗꯨꯝ ꯇꯧꯅꯩꯗꯨꯅ
ꯑꯥ
ꯑꯗꯨꯒꯨꯝꯕꯗꯨꯁꯨ ꯑꯗꯨꯝ ꯃꯔꯛ ꯃꯔꯛꯇ ꯑꯗꯨꯝ ꯌꯥꯎꯋꯦ ꯑꯗꯣ ꯑꯁꯤ ꯑꯉꯥꯡꯁꯦ ꯂꯥꯏꯔꯤꯛ ꯇꯥꯛꯄ ꯍꯧꯕꯗꯒꯤꯗꯤ ꯃꯇꯝꯗꯣ
ꯎ
ꯈꯔ ꯑꯩꯒ ꯈꯔ ꯋꯥꯈ꯭ꯔꯕ ꯍꯥꯏꯕ ꯇꯥꯔꯦꯀꯣ
ꯑꯣꯀꯦ ꯑ ꯑ ꯎꯝ ꯀꯩꯀꯧꯕ ꯍꯧꯖꯤꯛꯇꯨ ꯀꯩ ꯍꯥꯏꯒꯦ ꯇꯧꯕ ꯑꯉꯥꯡ ꯑꯉꯥꯡ ꯑꯉꯥꯡꯂꯣ
ꯀꯅꯥꯅꯣ
ꯅꯪ ꯁꯤꯖꯦꯜ ꯊꯥꯔꯒ ꯁꯤ ꯍꯩꯁ ꯁꯦꯜꯁꯨ ꯊꯥꯕ ꯌꯥꯕꯣ
ꯌꯥꯏꯅꯦ ꯀꯔꯤꯝ ꯀꯥꯏꯗꯦ ꯑꯗꯨꯝ ꯑꯦꯛꯖꯥꯝ ꯈꯣꯏꯗ ꯂꯣꯏꯅ ꯑꯗꯨꯝ ꯊꯥꯕ ꯌꯥꯕꯅꯦ
ꯊꯥꯕ ꯌꯥꯏ ꯍꯥꯏꯕꯀꯣ ꯌꯥꯝ ꯐꯩ ꯀꯩꯅꯣꯗꯤ
ꯑꯗꯨꯝ ꯊꯣꯛꯄ ꯈꯨꯗꯤꯡꯗꯤ ꯑꯩꯈꯣꯏꯅ ꯑꯗꯨꯝ ꯈꯜꯂꯒ ꯑꯩꯈꯣꯏꯅ ꯊꯥꯅꯤꯡꯕ ꯊꯥꯏ ꯑꯗꯨ ꯑꯣꯏꯔꯁꯨ ꯀꯩꯅꯣꯗꯤ ꯑ ꯀꯩꯅꯣꯒꯤꯗ ꯁꯤ ꯍꯩꯆ ꯑꯦꯁ ꯑꯦ ꯅꯠꯇꯕ ꯖꯤꯗꯤ ꯍꯥꯏꯅ ꯑꯃ ꯂꯩꯕꯅꯦꯕꯀꯣ ꯑꯗꯨꯗꯤ ꯆꯍꯤ ꯀꯩꯅꯣ ꯂꯩꯕꯅꯤ ꯆꯍꯤꯁꯦ ꯑꯁꯨꯛ ꯍꯦꯟꯈ꯭ꯔꯗꯤ ꯑ ꯅꯪ ꯑꯃꯨꯛ ꯊꯥꯕ ꯌꯥꯔꯣꯏ ꯍꯥꯏꯕꯒꯤꯀꯣ ꯂꯩꯕꯅꯦ ꯑꯗꯨꯕꯨ ꯍꯧꯖꯤꯛꯁꯤꯗꯤ ꯔꯦꯜꯒꯨꯝꯕꯒꯤꯗꯤ ꯂꯩꯇꯕꯅꯤ
ꯑꯗꯨ ꯑꯦꯁ ꯑꯦꯁ ꯑꯦꯁ ꯇꯤꯒꯨꯝꯕꯒꯤꯗꯤ ꯀꯩꯅꯣ ꯍꯦꯟꯅ ꯊꯥꯍꯟꯕ ꯅꯠꯇ꯭ꯔꯣ
ꯑ ꯍꯣꯏ ꯍꯣꯏ ꯑꯗꯨꯕꯨ ꯑꯗꯨꯝ ꯂꯩꯌꯦ ꯑꯗꯨ ꯑꯣꯏꯔꯁꯨ ꯑꯗꯨꯝ ꯆꯍꯤ ꯎ ꯑꯃ ꯂꯩꯕꯅꯦ ꯃꯣꯏ
ꯍꯣꯏ ꯍꯣꯏ
ꯑꯗꯨ ꯑꯣꯏꯔꯁꯨ ꯑ ꯍꯣꯏ ꯃꯥ ꯃꯁꯥ ꯃꯁꯥꯅꯁꯨꯠ ꯄꯥꯝꯕꯅꯦ ꯑꯗꯣ ꯈꯔꯒꯨꯝꯕꯅꯗꯤ ꯑꯦ ꯖꯤꯖꯤꯒꯨꯝꯕꯗꯤ ꯄꯤꯛꯃꯜꯂꯦ ꯄꯥꯝꯗꯦ ꯈꯣꯠꯇꯦ ꯍꯥꯏꯕ ꯑꯗꯨꯒꯨꯝꯕꯁꯨ ꯂꯩꯗꯅ
ꯑꯥ ꯅꯪꯗꯤ ꯆꯍꯤ ꯀꯌꯥꯅꯣ ꯑꯩꯅ ꯑꯩꯅ ꯍꯟꯕ꯭ꯔꯥ ꯅꯪꯅ ꯍꯟꯕ꯭ꯔꯥ ꯌꯦꯡꯉꯁꯤ
ꯑꯅꯤꯗ
ꯍꯥꯏꯌꯣ ꯍꯥꯏꯌꯣ ꯑꯗꯨꯝ ꯍꯥꯏ ꯑꯩ ꯍꯥꯏ ꯍꯥꯏꯒꯦ ꯑꯩ ꯑꯩꯒꯤꯁꯨ
ꯀꯨꯟꯒ ꯇꯔꯦꯠ
ꯀꯨꯟꯇꯔꯦꯠ ꯀꯨꯟ ꯇꯔꯨꯛ ꯇꯔꯦꯠ ꯇꯔꯨꯛ ꯃꯊꯪꯗ ꯇꯔꯦꯠ ꯅꯠꯇ꯭ꯔꯣ
ꯃꯥꯅꯦ ꯃꯥꯅꯦ ꯑꯩꯖꯨ ꯍꯧꯖꯤꯛ ꯐꯖꯅ ꯈꯨꯠꯇ ꯊꯤꯔꯤꯕꯅꯦ
ꯇꯔꯨꯛ ꯇꯔꯦꯠ ꯅꯤꯄꯥꯜꯄꯨꯟ ꯑꯣꯀꯦ ꯇꯔꯨꯛ ꯑꯗꯨꯗꯤ ꯅꯪ ꯎꯝ ꯑꯣꯀꯦ ꯆꯍꯤ ꯆꯍꯤ ꯑꯍꯨꯝ ꯑꯅꯤ ꯑꯍꯨꯝꯒꯨꯝꯕ ꯍꯟꯒꯅꯤꯗ
ꯑꯗꯨꯅꯦꯕ ꯑꯩꯅ ꯈꯪꯉꯦꯕ
ꯑꯁ ꯑꯗꯨꯗꯤ ꯅꯪ ꯆꯤꯆꯦ ꯀꯧ ꯇꯥꯔꯦ
ꯀꯧꯕ ꯇꯥꯕꯅꯦ
ꯎꯝ
ꯅꯪꯗꯤ ꯅꯪꯅ ꯅꯣꯏ ꯏꯃꯨꯡꯗꯗꯤ ꯅꯪꯅ ꯈ꯭ꯋꯥꯏ ꯑꯍꯜꯂꯣ ꯀꯗꯥꯏ ꯃꯅꯨꯡꯅꯣ ꯑꯣꯀꯦ ꯑꯗꯨꯗꯤ ꯅꯪꯕꯨꯗꯤ ꯒ꯭ꯌꯥꯟ ꯇꯥꯈ꯭ꯔꯦ
ꯒ꯭ꯌꯥꯟ ꯇꯥ ꯍꯣꯏ ꯑꯗꯨꯒꯤ ꯎꯝ ꯍꯥꯏꯌꯣ
ꯅꯪ ꯅꯠꯇꯕ ꯑꯇꯣꯞꯄꯗꯤ ꯊꯕꯛꯇꯤ ꯇꯧꯈ꯭ꯔꯕꯣ
ꯎꯝ ꯇꯧꯗꯦꯗ ꯑꯩꯈꯣꯏ ꯑꯩꯒꯤ ꯍꯦꯛ ꯃꯈꯥꯗ ꯏꯅꯥꯎꯅꯨꯄꯤ ꯂꯩꯕꯗꯣ ꯏꯕꯥꯅꯤꯒꯤ ꯃꯔꯛꯇ ꯆꯍꯤ ꯇꯔꯦꯠ ꯂꯩꯌꯦꯕ ꯍꯣꯏ ꯑꯗꯨꯒꯤ ꯃꯥꯗꯤ ꯀꯣꯂꯦꯖ ꯀꯥꯔꯒ ꯂꯩꯔꯦꯗ
ꯑꯣ ꯅꯣꯏ ꯏꯆꯤꯟ ꯏꯅꯥꯎꯗꯤ ꯀꯌꯥꯅꯣ ꯑꯅꯤ
ꯃꯔꯤ ꯃꯔꯤ ꯎꯝ ꯑꯍꯟ ꯑꯅꯤꯅ ꯑꯍꯟ ꯑꯅꯤꯅ ꯅ ꯄꯤ ꯑꯣꯏꯔꯦꯅ ꯑꯅꯤ ꯑꯇꯣꯝꯕ ꯑꯅꯤꯗꯨꯅ ꯑꯗꯨꯝ ꯅꯨꯄꯥ ꯑꯣꯏꯈ꯭ꯔꯕ
ꯑꯁ ꯑꯗꯨꯗꯤ ꯒꯦꯞ ꯒꯦꯞ ꯌꯥꯝ ꯂꯩꯕꯖꯥꯠꯔꯣ ꯅꯣꯏ
ꯌꯥꯝ ꯌꯥꯝ ꯂꯩꯕꯅꯦ ꯑꯩ ꯑꯩꯒ ꯏꯅꯥꯎꯅꯨꯄꯤ ꯏꯕꯥꯅꯤꯒꯤ ꯃꯔꯛꯇ ꯆꯍꯤ ꯇꯔꯦꯠ ꯂꯩꯔꯦꯗꯅ ꯑꯗꯣ ꯍꯧꯖꯤꯛ ꯏꯅꯥꯎꯅꯨꯄꯤꯗꯨꯒ ꯏꯅꯥꯎꯅꯨꯄꯥ ꯑꯃ ꯂꯩꯕꯗꯣ ꯃꯈꯥꯗ ꯑꯗꯨ ꯑꯅꯤ ꯃꯔꯛꯇ ꯆꯍꯤ ꯑꯍꯨꯝ ꯂꯩꯔꯦꯗꯅ
ꯑꯥ
ꯑꯗꯨꯒ ꯏꯅꯥꯎꯅꯨꯄꯥ ꯑꯅꯤꯒꯤ ꯃꯔꯛꯇꯨꯗꯀꯣ ꯈ꯭ꯋꯥꯏꯗꯒꯤ ꯑꯇꯣꯝꯕꯒ ꯅꯨꯄꯥ ꯑꯍꯟꯗꯣ ꯃꯕꯥꯅꯤꯒꯤ ꯃꯔꯛꯇ ꯆꯍꯤ ꯇꯔꯨꯛ
ꯑꯗꯨꯗꯤ ꯁꯤ ꯀꯣꯏꯁꯟꯗꯤ ꯍꯪꯕ ꯇꯥꯔꯣꯏ ꯑ ꯏꯃꯥꯂꯣꯏ ꯆꯕꯅ ꯑꯣ ꯏꯃꯥ ꯂꯣꯏ ꯆꯞ ꯃꯥꯟꯅꯕ꯭ꯔꯣ ꯏꯄꯥ ꯏꯃꯥ ꯏꯄꯥ ꯂꯣꯏ ꯆꯞ ꯃꯥꯟꯅꯕ꯭ꯔꯣ
ꯆꯞ ꯃꯥꯟꯅꯩ ꯆꯞ ꯃꯥꯟꯅꯩ